ꯄ꯭ꯔꯣ
ꯍꯂꯣ
ꯇꯥꯕ꯭ꯔꯣ
ꯇꯥꯏ ꯇꯥꯏ
ꯀꯗꯧꯔꯒ ꯅꯪꯕꯣꯣ
ꯆꯥꯛ ꯆꯥꯊꯣꯛꯑꯒ ꯑꯃꯨꯛꯀ ꯇꯨꯝꯁꯤꯔꯅ ꯇꯧꯕ
ꯑꯁ
ꯉꯔꯥꯡꯁꯨ ꯇꯨꯝꯃꯤ ꯍꯧꯖꯤꯛꯁꯨ ꯆꯥꯛ ꯆꯥꯔꯒ ꯇꯨꯝꯅꯕ
ꯁꯤꯡꯔꯥꯡꯗꯒꯤꯁꯤ ꯄꯅꯤꯡ ꯀꯩꯅꯣ
ꯀꯔꯤꯅꯣꯅꯦ ꯅꯪꯁꯦ ꯌꯥꯝ ꯅꯨꯡꯉꯥꯏꯖꯥꯅꯤꯅꯦꯀꯣ
ꯑ ꯅꯨꯡꯉꯥꯏꯇꯦ ꯑꯌꯤꯡꯗ ꯇꯨꯝꯕ ꯌꯥꯗꯕ
ꯅꯨꯡꯉꯥꯏꯍꯦ ꯌꯥꯝ ꯑꯃ
ꯏꯁ ꯅꯨꯡꯉꯥꯏ ꯀꯥꯏꯅ ꯌꯝ ꯋꯥꯒ꯭ꯔ ꯖꯥꯠꯅꯤ ꯀꯩꯅꯣ ꯇꯨꯝꯁꯥꯠꯁꯨ ꯐꯗꯦ ꯑꯃꯨꯛꯀ ꯍꯧꯒꯠꯂꯒ ꯑꯃꯨꯛ ꯀꯩ ꯀꯩꯅꯣ ꯑꯃ ꯇꯧꯋꯦ
ꯅꯣꯏꯗꯤ ꯐꯥꯖꯅ ꯇꯨꯝꯃꯝ ꯃꯅꯤ ꯍꯥ
ꯎꯝ ꯇꯨ ꯈꯦꯝꯖꯜꯂꯣꯏꯗ꯭ꯔꯣ
ꯈꯪꯗꯦ ꯍꯧꯁꯤꯒꯤ ꯄ꯭ꯂꯥꯟ ꯎꯝ ꯍꯣꯔꯦꯟ ꯈꯪꯗꯦ ꯀꯣꯏꯕ ꯀꯣꯏꯕꯒꯨꯝꯅ ꯃꯄꯥꯟ ꯊꯣꯛꯁꯤ ꯑꯝꯅ ꯏꯃꯥꯟꯅꯕ ꯑꯃꯒ ꯀꯩꯅꯣ ꯇꯧꯋꯦ ꯈꯪꯗꯦ ꯆꯠꯀꯗ꯭ꯔꯥ ꯆꯠꯂꯣꯏꯗ꯭ꯔꯥ
ꯆꯠꯂꯣ ꯀꯣꯏ ꯊꯔꯣ ꯀꯣꯏꯊ ꯀꯗꯕꯅꯤ
ꯇꯜꯂꯤꯁꯦ ꯆꯠꯄꯗꯣ ꯈꯣꯡꯅꯥꯏꯌꯦꯕ
ꯑꯩꯗꯤ ꯐꯣꯇꯣ ꯀꯥꯞꯄ ꯆꯠꯅꯤꯡꯉꯦ
ꯆꯥꯂꯣ ꯀꯩꯅꯣ ꯀꯥꯅꯕꯨꯑꯥ
ꯊꯠ ꯑꯗꯣ ꯁꯪꯗꯕ ꯈꯪꯗꯦ ꯍꯌꯦꯡꯁꯦ ꯀꯩ ꯊꯣꯛꯄꯅꯣ ꯌꯦꯡ ꯇꯥꯔꯦ
ꯑ ꯆꯠꯂꯣ ꯆꯠꯂꯣ ꯈꯔ ꯇꯧꯔꯨꯔꯣ
ꯏꯃꯥꯟꯅꯕꯤꯁꯤꯡꯁꯨ ꯐꯣꯠꯇꯣ ꯀꯥꯞꯄ ꯍꯩꯇꯕ ꯉꯥꯛꯇꯅꯤꯅꯦ
ꯍꯝ ꯇꯝꯖꯜꯂꯣ ꯀꯩꯅꯣ ꯅꯪꯅ
ꯑꯩꯁꯨ ꯍꯩꯇꯕ ꯍꯝ ꯍꯝ ꯕꯦꯔꯅꯦꯗ
ꯀꯩ ꯏꯟꯖꯥꯡ ꯆꯔꯒꯦ
ꯑꯩ ꯆꯥꯛ ꯆꯥꯗ꯭ꯔꯤꯌꯦ ꯍꯣꯔꯦꯟ ꯆꯥꯗꯣꯏꯅꯦ
ꯄꯨꯡ ꯀꯌꯥꯗ
ꯄꯨꯡ ꯕꯥꯔꯣ ꯑꯃꯗ ꯍꯧꯖꯤꯛꯀꯤꯗꯤ ꯕ꯭ꯔꯦꯛ ꯐꯥꯁꯇꯤ ꯇꯧꯔꯦ
ꯕ꯭ꯦꯔꯛ ꯐꯥꯁ ꯇꯧꯔꯗꯤ ꯌꯥꯏꯗ ꯄꯨꯡ ꯕꯥꯔꯣꯗ ꯆꯕꯕꯨ ꯑꯩꯈꯣꯏꯁꯤ ꯑꯩꯈꯣꯏꯗꯤ ꯃꯔꯛ ꯃꯔꯛꯇ ꯕꯦꯔꯦꯛ ꯕ꯭ꯔꯦꯛ ꯐꯥꯁꯁꯨ ꯇꯧꯗꯦ ꯄꯨꯡ ꯑꯅꯤ ꯑꯍꯨꯝ ꯃꯔꯛ ꯃꯔꯛꯇ ꯁ꯭ꯀꯤꯞ ꯇꯧꯔꯒ ꯄꯨꯡ ꯇꯔꯨꯛ ꯇꯔꯦꯠ ꯑꯗꯥꯏ ꯆꯥꯕꯅꯤ ꯎꯝ
ꯑꯁ ꯆꯈꯥꯎꯗꯤ ꯌꯥꯝ ꯁꯣꯛꯑꯝꯃꯅꯤ
ꯑꯦꯁ ꯏꯁꯤꯡꯗꯤ ꯐꯖꯅ ꯊꯣꯛ ꯊꯛꯄꯅꯤꯍꯦ ꯁꯣꯛꯇꯅꯕ
ꯎꯝꯍꯝ ꯅꯪ ꯏꯁꯤꯡ ꯌꯥꯝ ꯊꯛꯄꯩ ꯑꯣꯏꯔꯝꯕꯅꯤ ꯅꯪꯒꯤ ꯁ꯭ꯀꯤꯟ ꯐꯖꯔꯤꯗꯣ
ꯎꯝ ꯍꯝ ꯍꯝ ꯏꯁꯤꯡꯗꯤ ꯍꯣꯏ ꯑꯗꯨꯝ ꯊꯛꯑꯦ ꯑꯗꯨꯕꯨ ꯌꯥꯗꯦꯅꯦ ꯉꯍꯥꯛ ꯂꯩꯔꯒ ꯑꯃꯨꯛꯀ ꯃꯅꯨꯡ ꯆꯪꯒꯦ ꯃꯅꯨꯡ ꯆꯪꯒꯦ ꯇꯧꯕ ꯃꯪꯗꯤ ꯀꯃꯥꯏꯅ ꯇꯧꯒꯦ ꯅꯨꯡꯉꯥꯏꯕ꯭ꯔꯣ ꯇꯨꯝꯕꯗꯤ ꯅꯨꯡꯉꯥꯏꯕ꯭ꯔꯣ
ꯑꯁ ꯉꯔꯥꯡ ꯃꯪꯗꯣ ꯅꯨꯡꯉꯥꯏꯇꯦꯅꯦ
ꯀꯩꯗꯧꯒꯦ ꯍꯥ
ꯕꯤꯖꯨꯁꯨ ꯃꯪꯉꯦ ꯌꯥꯝ ꯑꯗꯨꯒ ꯄꯨꯂꯤꯁꯅ ꯀꯩꯅꯣ ꯑꯃ ꯑꯥ ꯎꯝ ꯊꯕꯛ ꯔꯦꯁꯇꯨꯔꯦꯟ ꯑꯃꯗ ꯑꯣ ꯒꯣꯕꯔꯃꯦꯟꯅ ꯌꯥꯗꯕ ꯑꯃ ꯊꯕꯛ ꯇꯧ ꯃꯥꯜꯂꯦ ꯑꯗꯨ ꯄꯨꯂꯤꯁꯅ ꯐꯥꯔꯅꯤꯅ
ꯎꯝ
ꯍꯥꯏꯅ ꯇꯧꯔꯒ ꯂꯩ ꯑꯗꯨꯒ ꯑꯩꯁꯨ ꯀꯣꯏꯆꯦꯟ ꯆꯦꯜꯂꯤ ꯒ꯭ꯌꯥꯟ ꯃꯥꯟ ꯇꯥꯗꯦ ꯅꯨꯡꯉꯥꯏꯇꯦꯡꯁꯤꯒꯤꯃꯛ
ꯆꯦꯟꯕꯗꯣ ꯇꯞ ꯇꯞꯅ ꯆꯦꯟꯕ꯭ꯔꯥ
ꯑꯁ ꯆꯦꯟꯊꯣꯛꯄ ꯉꯝꯗꯦ
ꯑꯗꯨꯒꯤ ꯐꯤꯜ ꯃꯅꯨꯡꯗꯨꯗ ꯑꯗꯨꯝ ꯂꯩꯌꯦ ꯁꯨꯝꯆꯠ ꯆꯠꯊꯣꯛ ꯐ ꯉꯝꯗꯦ
ꯑꯩ ꯑꯩꯗꯤ ꯑꯩꯁꯨ ꯉꯥꯏꯍꯥꯛ ꯇꯨꯝꯕꯅꯦꯕ ꯄꯨꯡ ꯃꯔꯤ ꯃꯉꯥ ꯄ ꯄꯨꯡ ꯃꯔꯤ ꯃꯈꯥꯏꯗꯒꯤ ꯄꯨꯡ ꯑꯦꯩꯅꯍ ꯃ ꯍꯣꯡ ꯄꯨꯡ ꯇꯔꯦꯠ ꯄꯨꯡ ꯇꯔꯦꯠ ꯑꯦꯖꯠ ꯇꯥꯦ ꯉꯥꯏꯍꯥꯛꯇꯗꯨꯗ ꯑꯦꯃꯥꯖꯣꯟ ꯑꯦꯥꯃꯥꯖꯣꯟꯒꯤ ꯁꯥꯏ ꯉꯍꯥꯛ ꯃꯥꯡꯗ ꯎꯔꯃꯅꯤ
ꯑꯩ ꯕꯥꯔꯗꯦ ꯏꯁꯩ ꯇꯔꯒ ꯇꯨꯝꯕꯅꯦꯕ ꯑꯗ ꯑꯦꯃꯦꯥꯖꯣꯟꯒꯤ ꯃ꯭ꯌꯨꯖꯤꯛꯀꯨꯝꯕ ꯀ ꯀꯩꯅꯣ ꯑꯃꯗ ꯑꯗꯨꯝ ꯃꯨꯔꯝꯕ ꯀꯩꯒꯤꯩꯅ ꯐ ꯇꯨꯝꯝꯕꯁꯨ ꯌꯥꯗꯕ
ꯑꯥ ꯑꯁ ꯑꯩꯗꯤ ꯄꯨꯡ ꯑꯃ ꯑꯅꯤ ꯑꯍꯨꯝ ꯑꯗꯨꯋꯥꯏꯗ ꯃꯤꯀꯞ ꯊꯣꯛꯑꯗꯤ ꯇꯨꯝꯕ ꯁꯨꯡꯌꯥ ꯌꯥꯔꯔꯣꯏ ꯊꯣꯛꯇꯕꯗꯨ ꯐꯥꯔꯕꯅꯦ
ꯑꯗꯨꯒ ꯅꯨꯡꯊꯤꯟꯗ ꯉꯥꯏꯍꯥꯛ ꯇꯨꯝꯃꯅꯤ ꯇꯨꯝꯕ ꯌꯥꯔꯗꯤ ꯄꯥꯏ ꯂꯩꯇꯒꯣꯏꯗꯤ
ꯅꯣꯏ ꯈꯜꯂꯕꯣ ꯅꯪꯕꯣ ꯅꯣꯏ ꯈꯠꯇ꯭ꯔꯤꯕꯣ
ꯑꯩ ꯅꯣꯏꯕ ꯅꯪ ꯎꯔꯕ ꯁꯨꯡꯃꯣꯏꯔꯨ ꯑꯩꯈꯣꯏꯗꯤ
ꯌꯥꯝ ꯐꯩꯅꯦ ꯑꯩꯒꯤꯁꯨ ꯁꯤꯦꯌꯔ ꯇꯧꯕꯤꯔꯛꯑꯣ ꯑꯗꯨ ꯑꯗꯨꯗꯤ
ꯁꯤ ꯅꯪ ꯌꯥꯝ ꯂꯣꯏꯔꯕꯅꯦ
ꯅꯣꯏꯕꯨꯗꯤ ꯅꯣꯏꯗꯤꯗ ꯑꯗꯨ ꯑꯣꯏꯇꯥꯔꯁꯨ ꯄ꯭ꯔꯤꯚꯦꯟ ꯇꯧꯅꯕ
ꯍꯣꯏ ꯍꯣ
ꯅꯣꯏꯅꯤꯡꯅꯦꯗꯅ ꯅꯣꯏꯔꯗꯤ ꯋꯥꯁꯨ ꯋꯥꯔꯦ ꯊꯤꯁꯨ ꯊꯤꯔꯦ
ꯍꯗ ꯀꯣꯚꯤꯠ ꯃꯇꯝ ꯃꯇꯝꯥꯡꯗ
ꯑ
ꯑꯗꯨꯗ ꯈꯔ ꯅꯣꯏꯔꯝꯕꯅꯦ
ꯎ
ꯑꯗꯨ ꯃꯇꯨꯡꯗ ꯑꯗꯨ ꯃꯇꯨꯡꯗꯗꯤ ꯌꯥꯗ꯭ꯔꯦꯗ ꯑꯗꯨꯒ ꯍꯥꯏꯗ꯭ꯔꯕꯥꯠ ꯂꯩꯔꯀꯥꯟꯗ ꯑꯗꯨꯁꯨ ꯈꯔ ꯅꯣꯏꯔꯝꯕꯅꯤ ꯆꯥꯕ ꯊꯛꯄ ꯃꯇꯝ ꯀꯩꯅꯣ ꯐꯖꯅ ꯇꯧꯔꯒ ꯆꯥꯕꯅꯤꯅ
ꯎꯝ
ꯆꯥꯕꯗꯤ ꯂꯦꯞꯇꯦꯕ
ꯎꯝ
ꯊꯕꯛ ꯆꯠꯂꯁꯨ ꯆꯥꯛꯂꯝꯥꯃꯗꯤ ꯕꯤꯔꯌꯥꯅꯤ ꯑꯗꯨꯒꯨꯝꯕ ꯀꯩꯅꯣ ꯇꯣꯏꯅ ꯆꯥꯕꯅꯤꯅ ꯊꯥꯎ ꯉꯥꯛ ꯆꯥꯕꯅꯤꯅ ꯈꯔꯗꯤ ꯇꯧꯔꯝꯃꯅꯤ
ꯑꯗꯨ ꯅ ꯑꯪꯩꯅ ꯈ꯭ꯋꯥꯏ ꯆꯥꯅꯤꯡꯕ ꯄꯣꯠꯁꯦ ꯀꯩꯅꯣ
ꯈ꯭ꯋꯥꯏ ꯆꯥꯅꯤꯡꯕꯁꯦ
ꯎꯝ
ꯌꯥꯝꯗ
ꯆꯅꯤꯡꯕ ꯉꯥꯛꯇꯅꯦꯦ
ꯑꯗꯨ
ꯑꯁ ꯑꯌꯨꯛꯇ ꯑꯩꯅ ꯁꯚꯦꯟꯗ ꯑꯂꯥꯔꯝ ꯊꯝꯕ ꯍꯥꯏꯗꯤ ꯌꯥꯝ ꯇꯨꯝꯃꯁꯨ ꯀꯣꯛꯇꯣ ꯆꯤꯛꯑꯦꯕ ꯇꯨꯝꯍꯜꯂꯁꯨ ꯋꯥꯏꯑꯦꯕ ꯑꯗꯨꯗꯤ ꯗꯦꯠ ꯁꯚꯦꯟꯗ ꯑꯂꯥꯝ ꯊꯝꯕ ꯑꯗꯨꯝ ꯂꯥꯝ ꯂꯥꯛꯑꯦ ꯑꯗꯨꯒ ꯑꯃꯨꯛ ꯇꯨꯝꯊꯔꯦ ꯃꯨꯠꯊꯠꯂꯒ
ꯑ ꯅꯪꯅ ꯍꯧꯒꯠꯇꯕꯤꯗ ꯅꯃꯥꯟꯅꯕꯤꯅ ꯑꯃꯨꯛ ꯍꯧꯒꯠꯀꯅꯤꯀꯣ
ꯏꯁ ꯏꯃꯥꯟꯅꯕꯤꯗꯤ ꯖꯤꯝ ꯆꯠꯂꯅꯤꯅ ꯄꯨꯔꯥ ꯂꯣꯏꯁꯤꯜꯂꯒ ꯂꯩꯔꯤꯅꯦ ꯃꯥꯅꯦ ꯑꯩꯅ ꯄꯨꯔꯥ ꯗꯦꯝ ꯀꯦꯌꯔꯗ ꯇꯨꯝꯕ ꯂꯩꯕ ꯗꯥꯏꯇꯤꯡꯒꯁꯨ ꯇꯧꯋꯦ ꯃꯥꯂꯦ ꯑꯁ ꯆ ꯆꯥꯅꯤ ꯑꯩꯈꯣꯏꯗꯤ ꯁꯨꯡꯇꯧ ꯇꯧꯒꯦ
ꯇꯧꯎꯒꯤꯅꯣ ꯅꯪꯁꯨ
ꯉꯝꯗꯦꯅꯦ ꯆꯥꯅꯤꯡꯉꯦꯅꯦ ꯇꯨꯝꯅꯤꯡꯉꯦ ꯆꯥꯅꯤꯡꯉꯦ ꯉꯝꯗꯦ ꯃꯥꯗꯤ ꯃꯣꯃꯣꯒꯨꯝꯕ ꯑꯩꯅ ꯂꯩꯔꯛꯑꯁꯨ ꯆꯥꯔꯦ
ꯑ
ꯑꯩꯅ ꯑꯥꯎꯠꯁꯥꯏꯠ ꯐꯨꯠ ꯉꯥꯛꯇ
ꯃꯣꯃꯣꯗꯤ ꯆꯥꯕ ꯌꯥꯏꯗꯩꯅꯣ
ꯌꯦꯔꯨꯝꯒꯨꯝꯕ ꯐꯨꯠꯂꯒꯅꯦ ꯃꯥꯗꯤ ꯍꯩ ꯀꯩꯀꯩ ꯂꯩꯔꯛꯑꯒ
ꯍꯥꯥ
ꯍꯧꯖꯤꯛꯁꯨ ꯃꯥꯒꯤ ꯌꯦꯔꯨꯝꯗꯣ ꯐꯨꯠꯂꯝꯃꯣ ꯍꯥꯏꯕ ꯑꯩꯅ ꯐꯨꯠꯂꯒ ꯊꯝꯃꯝꯕꯅꯦ ꯍꯣꯔꯦꯟ ꯃꯥ ꯖꯤꯝ ꯆꯠ ꯂꯣꯏꯔ ꯂꯥꯛꯑꯁꯦ ꯍꯥꯏꯔꯅꯤ
ꯑ ꯌꯥꯏꯅꯦ
ꯌꯥꯕꯅꯦ ꯑꯗꯨꯝ
ꯑꯩꯈꯣꯏꯒꯤꯁꯨ ꯉꯔꯥꯡ ꯑꯦꯁꯤ ꯂꯧꯕ ꯍꯟꯕ ꯑꯗꯨꯒ ꯁꯤ ꯄꯥꯡꯉꯦ ꯇꯧꯕꯅꯦ
ꯑꯣ
ꯃꯣꯏ ꯃꯤ ꯀꯧꯔꯒ
ꯎꯝ ꯀꯌꯥ ꯄꯤꯒꯦꯦ ꯁꯤꯗꯣ
ꯊꯠ ꯊꯥꯔꯇꯤ ꯍꯥꯏꯕ ꯇꯥꯔꯦ ꯇ꯭ꯋꯦꯟꯇꯤ ꯅꯥꯏꯟ ꯊꯥꯎꯖꯟ ꯅꯥꯏꯟ ꯍꯟꯗ꯭ꯔꯦꯠ ꯁꯝꯊꯤꯡ
ꯑꯣ ꯐꯔꯦꯁ ꯍꯕꯅꯤ ꯅ ꯀꯣ
ꯑ ꯅꯣꯏꯗꯗꯤ ꯈꯔ ꯅꯨꯡꯉꯥꯏꯔꯝꯕꯅꯦ
ꯀꯣꯏꯒꯤꯗꯤ ꯁꯥꯗꯦꯗ
ꯎꯝ
ꯑꯩꯗꯤ ꯐꯦꯟ ꯄꯥꯝꯗꯦ
ꯑ ꯍꯣꯏ ꯃꯈꯣꯟꯁꯨ ꯌꯥꯝ ꯀꯟꯕꯅꯤꯅꯀꯣ
ꯎꯝ ꯏꯃꯥꯟꯅꯕꯤꯅ ꯐꯦꯟ ꯑꯗꯨꯝ ꯊꯥꯕ ꯑꯩꯅ ꯄꯥꯝꯗꯕ ꯑꯗꯨꯒꯤ ꯕ꯭ꯂꯤꯡ ꯀꯦꯟ ꯉꯥꯇ ꯁꯨꯞꯆꯜꯂ ꯂꯩꯒꯅꯤ
ꯑ
ꯃꯤ ꯑꯃꯅ ꯄꯥꯝꯕꯅꯤꯅ ꯀꯔꯤ ꯎꯄꯥꯏ ꯂꯩꯀꯣ ꯈꯥꯡꯕ ꯇꯥꯕꯅꯦ
ꯃꯣꯔꯦ ꯃꯥ ꯑꯩꯈꯣꯏꯒꯤꯗꯨꯁꯨ ꯀꯩꯅꯣꯅꯤꯗ ꯏꯁꯄꯤ꯭ꯔꯤꯇꯥꯔ ꯅꯠꯇ ꯀꯩꯅꯣꯗ ꯋꯤꯟꯗꯣꯗ ꯈꯤꯜꯂꯒ ꯊꯝꯕꯗꯣ
ꯎꯝ
ꯑꯗꯨꯗꯨꯅꯤ ꯁꯤꯗꯤ ꯈꯔ ꯏꯪꯉꯦ ꯑꯁ ꯁꯤꯗꯤ ꯇ꯭ꯋꯦꯟꯇꯤ ꯅꯥꯏꯟ ꯂꯥꯛ ꯌꯥꯔꯥ ꯑꯦ ꯊꯥꯔꯇꯤ ꯇꯔꯥ ꯂꯩꯕꯗꯣ ꯇ ꯇ꯭ꯋꯦꯟꯇꯤ ꯑꯩꯠꯅ ꯊꯥꯔꯠ ꯇ꯭ꯋꯦꯟꯇꯤ ꯑꯩꯠ ꯍꯥꯏꯕ꯭ꯔꯥ ꯇ꯭ꯋꯦꯟꯇꯤ ꯑꯩꯠꯇꯃꯛꯇꯀꯤ ꯅꯠꯇꯦ ꯇ꯭ꯋꯦꯟꯇꯤ ꯑꯦꯠ ꯍꯋꯕ ꯔꯣꯀꯣ ꯍꯁꯥꯏ ꯍꯕꯗ
ꯑꯥ
ꯑꯗꯨꯒꯤ ꯆꯥꯡꯗ ꯂꯩꯌꯦ ꯑꯗꯨꯒꯤ ꯉꯁꯤ ꯈꯔ ꯏꯪꯉꯦꯕ
ꯑꯩꯈꯣꯏꯗ ꯉꯁꯤ ꯅꯨꯡꯁꯥ ꯊꯣꯛꯇꯤꯌꯦ ꯅꯣꯡ ꯆꯨꯗꯧ ꯃꯥꯜꯂꯦ ꯀꯣꯏꯗꯁꯣ
ꯅꯣꯡ ꯆꯨꯔꯗꯤ ꯐꯔꯦ ꯀꯩꯅꯣ ꯁꯤꯗꯗꯤ ꯅꯣꯡ ꯆꯨ ꯆꯨ ꯆꯨꯗꯦ ꯅꯣꯡꯗꯤ ꯐꯖꯅ ꯃꯪꯒꯅꯤꯀꯣ
ꯑꯩꯈꯣꯏꯗꯗꯤ ꯆꯨꯒꯜꯂꯦ ꯌꯥꯝꯅ
ꯑꯗꯨ ꯍꯣꯏꯣꯏ ꯅꯣꯡ ꯇꯣꯏ ꯇꯣꯏ ꯆꯨꯕꯗꯣ ꯀꯩꯅꯣ
ꯍꯣꯏ
ꯑ